ꯇꯥꯏꯌꯦ ꯇꯥꯏꯌꯦ
ꯇꯥ
ꯇꯥꯏꯌꯦ
ꯎꯝ ꯌꯥꯔ ꯃꯥꯜꯂꯦ ꯉꯁꯤꯗꯤ
ꯑꯩ ꯍꯥꯏꯗꯨꯗꯤ ꯀꯩꯗꯧꯔꯤꯒꯦ
ꯅꯪꯗꯤ ꯌꯥꯔꯕ ꯃꯥꯜꯂꯦ ꯑꯩ ꯀꯩꯅꯣ ꯆꯥꯛ ꯆꯥꯛ ꯊꯣꯡꯉꯝꯃꯤꯅꯦꯒ ꯊꯕꯛ ꯆꯠꯊꯣꯛꯀꯗꯕꯁꯨ ꯃꯇꯝ ꯌꯧꯒꯗꯧꯔꯦ ꯑꯗꯨꯏ ꯆꯥꯛ ꯊꯣꯡꯉꯝꯕꯅꯤꯗ ꯆꯥꯛꯁꯦ ꯆꯥꯛ ꯊꯣꯡꯕꯗ ꯉꯥꯏꯔꯦ ꯆꯝꯐꯨꯠ ꯑꯃ ꯇꯧꯔꯦ ꯀꯔꯤ ꯊꯣꯡꯗꯣꯔ ꯈꯪꯗ꯭ꯔꯤꯑꯕ
ꯑꯍꯥꯎꯕ ꯊꯣꯡꯉꯣꯍꯦ
ꯊꯣꯡꯉꯤꯌꯦ ꯑꯟꯁꯥꯡꯁꯦ ꯀꯔꯤ ꯑꯍꯧꯕꯁꯦ ꯅꯣꯡ ꯆꯨꯔꯦꯅꯦ ꯌꯦꯟꯅ ꯀꯩꯅꯣꯝꯃ ꯂꯩꯔꯨ
ꯍꯣꯏ ꯑꯩꯈꯣꯏꯗꯨꯁꯨ ꯑ ꯍꯧꯖꯤꯛ ꯑꯣ ꯑꯩꯈꯣꯏꯁꯨ ꯆꯨꯋꯦ ꯑꯗꯣ ꯍꯧꯖꯤꯛꯇꯤ ꯈꯔ ꯐꯔꯦ ꯌꯥꯝ ꯆꯨꯕ꯭ꯔꯣ ꯑꯩꯈꯣꯏꯗꯗꯤ ꯍꯧꯖꯤꯛ ꯍꯧꯖꯤꯛꯇꯤ ꯂꯦꯞꯈ꯭ꯔꯦ
ꯀ꯭ꯔꯦꯕ ꯑꯩꯈꯣꯏꯗꯤ ꯍꯧꯕꯇꯥ ꯉꯥꯏꯔꯤ ꯍꯨꯖꯤꯛꯇꯥ
ꯑꯣ ꯑꯩꯈꯣꯏꯒꯤꯅ ꯉꯁꯥꯏ ꯑꯣ ꯃꯐꯝ ꯇꯣꯉꯥꯟ ꯇꯣꯉꯥꯟꯕꯅ ꯎꯄꯥꯏ ꯂꯩꯇ꯭ꯔꯦ
ꯇꯟ ꯇꯟ ꯅꯣꯡ ꯆꯨꯕꯁꯦ ꯇꯟꯒꯤ ꯇꯥꯏꯞꯇꯥ ꯆꯨꯔꯦꯗ
ꯅꯣ ꯅꯣꯏꯒꯤ ꯂꯣꯏꯔꯒ ꯑꯩꯈꯣꯏꯒꯤꯗ ꯑꯃꯨꯛ ꯆꯨꯔꯦꯅꯦ ꯅꯣꯏꯒꯤꯗꯤ ꯌꯥꯝꯃꯜꯂꯦ ꯍꯥꯏꯕꯒꯤ ꯇꯥꯏꯞꯇꯥ ꯍꯥ
ꯑꯩꯈꯣꯏꯒꯤ ꯂꯣꯏꯔꯕꯅꯤꯅ ꯅꯣꯏꯗꯥ ꯑꯃꯨꯛ ꯇꯥꯔꯦꯅꯦ ꯀꯩꯗꯧꯔꯒꯦ ꯑꯩꯈꯣꯏ ꯆꯥꯇꯣꯛꯑꯦ ꯍꯧꯖꯤꯛ ꯆꯥꯇꯣꯛꯇꯥ ꯉꯥꯏꯔꯤ
ꯇꯣꯛ ꯑꯦ
ꯍꯣꯏ ꯆꯥꯈ꯭ꯔꯦ ꯍꯧꯖꯤꯛ ꯆꯥꯕ ꯂꯣꯏꯔ ꯀꯔꯤ ꯍꯥꯏꯅꯣ
ꯀꯔꯤ ꯍꯣꯠꯅꯔꯒꯦ ꯉꯁꯤꯗꯤ
ꯀꯔꯤ ꯍꯣꯠꯅꯔꯒꯦ ꯍꯥꯏꯕꯗꯤ ꯀꯩꯕꯨꯅꯣ
ꯆꯥꯕꯗ ꯀꯩ ꯍꯤꯟꯖꯥꯡ ꯑꯣꯏꯅ ꯆꯥ ꯍꯣꯠꯅꯔꯒꯦꯕ
ꯑꯗꯨꯃꯥꯏ ꯍꯥꯏꯞ ꯇꯣ ꯑꯩꯁꯨ ꯆꯝꯐꯨꯠ ꯅꯦ ꯆꯝꯐꯨꯠ ꯃꯅꯥꯗꯣ ꯍꯣꯏ ꯑꯗꯨ ꯃꯥꯗꯣ ꯑꯁ ꯌꯥꯝ ꯍꯥꯎꯋꯦ ꯑꯩꯒꯤ ꯑꯗꯨ ꯑꯃ ꯇꯧꯔꯦ
ꯌꯦꯔꯨꯝ ꯑꯃ ꯉꯧꯋꯦ ꯑꯗꯨ ꯗꯨꯒꯥ ꯑꯃ ꯇꯧꯋꯦ
ꯑꯥ ꯅꯥꯊꯟꯇꯥ ꯆꯥꯕ ꯃꯥꯜꯂꯦꯗ ꯉꯁꯤꯒꯤꯗꯤ
ꯑꯣꯍꯣꯏ ꯉꯁꯤꯗꯤ ꯏꯊꯟꯗꯥ ꯆꯥꯏꯌꯦ ꯏꯃꯥꯗꯣ ꯍꯥꯟꯅ ꯆꯥꯔꯒ ꯃꯥ ꯊꯕꯛ ꯆꯠꯊꯣꯛꯈꯤꯕ ꯑꯗꯨꯒꯤ ꯍꯧꯒꯠꯇ꯭ꯔꯤꯉꯩꯗ ꯃꯥꯠ ꯆꯠꯈ꯭ꯔꯦ ꯇꯥꯕꯛ ꯉꯟꯇꯥ ꯆꯠꯄ ꯄꯨꯡ ꯇꯔꯨꯛ
ꯇꯔꯨꯛ ꯑꯗ꯭ꯋꯥꯏꯗꯥ ꯆꯠꯊꯣꯛꯑꯦ ꯑꯗꯨꯒꯤ ꯑꯩꯗꯤ ꯑꯗꯨꯗꯒꯤ ꯍꯧꯒꯠꯇ꯭ꯔꯤ ꯉꯟꯁꯨ ꯉꯜꯂꯤ ꯑꯗꯨ ꯃꯇꯝ ꯗꯤ ꯀꯅꯥꯅ ꯑꯗꯨꯀꯤ
ꯍꯣꯏ ꯅꯣꯡ ꯅꯣꯡꯁꯨ ꯆꯨꯋꯦ ꯍꯥꯏꯌꯦ ꯑꯩꯁ ꯆꯥꯛ ꯆꯥꯗꯕꯤ ꯗꯦꯆꯠꯄꯗ ꯇꯧꯕ꯭ꯔꯥꯕ
ꯏꯃꯥꯔꯣ ꯑꯣꯏ ꯈꯪ ꯈꯪꯗꯦ ꯈꯔ ꯌꯥꯝꯅ ꯆꯥꯗꯕꯤꯗ ꯄꯨꯔꯒ ꯆꯠꯈꯕ ꯃꯥꯜꯂꯦ ꯑꯩꯅ ꯈꯟꯕꯗ
ꯑꯁ ꯃꯣꯏꯁꯦꯀꯣ ꯊꯕꯛꯁꯦ ꯌꯥꯟꯗ ꯏꯟꯇ꯭ꯔꯦꯁ ꯄꯤꯕꯒꯤ ꯍꯛ ꯍꯛꯆꯥꯡꯒꯤꯗꯤ ꯈꯟꯗ꯭ꯔꯦꯅꯦ
ꯑꯣ ꯍꯟ ꯌꯥꯝꯅ ꯇꯧꯕꯗꯤ ꯅꯠꯇꯦ ꯍꯥꯏ ꯃꯊꯛꯂꯣꯝꯗꯥ ꯆꯠꯈꯤꯕꯅꯦꯕ ꯃꯣꯏ ꯃꯃꯥꯟꯅꯕꯤꯁꯤꯡꯒꯥ ꯃꯃꯥꯅꯕꯤꯁꯤꯡꯍꯥ
ꯗꯨꯒꯥ ꯆꯤꯡꯗ ꯂꯩꯕ ꯃꯥꯜꯂꯦꯀꯣ
ꯍꯣꯏ ꯆꯤꯡꯗ ꯂꯩꯌꯦ
ꯆꯤꯡꯗꯥ ꯂꯩ ꯑꯥ ꯑꯩꯖꯦ ꯆꯤꯡꯗ ꯀꯨꯝꯗꯕ ꯀꯨꯏꯔꯦꯅꯦ ꯑꯁ ꯍꯟꯗꯛ ꯍꯟꯗꯛ ꯆꯍꯤꯒꯤ ꯀꯨꯝꯗ꯭ꯔꯤꯅꯦ ꯖꯟꯋꯥꯔꯤꯗꯒꯤ ꯅꯥꯔꯔꯤꯁꯦ ꯊꯕꯛ ꯌꯥꯗꯕꯩꯒꯣ ꯗꯤꯁꯦꯝꯕꯔꯗꯥ ꯀꯨꯝꯕ ꯅꯠꯇꯅ ꯎꯄꯥꯏ ꯂꯩꯇꯦ
ꯑꯣ ꯑꯩꯗꯤ ꯊꯥ ꯑꯅꯤ ꯁꯨꯗꯣꯔꯦ ꯂꯥꯛꯄ
ꯆꯤꯡꯗ ꯑꯥꯎ ꯊꯥꯎ ꯃꯇꯝꯒꯤ ꯑꯣꯏꯕꯗ ꯆꯠꯂꯤꯔꯣ
ꯑꯃꯨꯛ ꯂꯥꯛ ꯑꯥ ꯑꯃꯨꯛꯀꯂꯥꯛ ꯁꯨꯇꯤ ꯂꯩꯕꯗꯨꯗ
ꯑꯣ ꯑꯣ ꯂꯥꯎ ꯃꯇꯝ ꯂꯥꯎ ꯃꯇꯝꯁꯨ ꯑꯣꯏꯔꯦ ꯍꯥ
ꯍꯣꯢꯅꯦ ꯑꯥ ꯍꯣ ꯍꯣꯏ ꯑꯗꯨꯕꯨ ꯑꯩꯈꯣꯏꯗꯤ ꯂꯧ ꯂꯩꯖꯗꯦ ꯂꯧꯕꯨꯗꯤ ꯂꯩꯖꯗꯦ ꯑꯗꯨ ꯌꯦꯡꯁꯤꯟꯕ ꯂꯥꯛ ꯄ ꯍꯥꯏꯕ ꯇꯥꯔꯦꯗ ꯑꯗꯨꯃꯥꯏꯅ ꯍꯥꯏꯔꯖꯦꯕ ꯑꯩꯈꯣꯏꯒꯤꯗꯤ ꯂꯧꯕꯨꯗꯤ ꯂꯩꯇꯦ ꯌꯦꯡꯁꯤꯟꯅꯕ ꯇꯥꯔꯦꯗꯅ
ꯅꯪꯅ ꯁꯝꯃꯔ ꯕꯔꯦꯛ ꯐꯪꯉꯦ ꯍꯥꯏꯖꯤꯕꯨ ꯀꯔꯝꯕꯩꯅꯣ
ꯑꯁ ꯈꯪꯗꯦ ꯑ ꯀꯥꯗ꯭ꯔꯦ ꯂꯣꯏꯈ꯭ꯔꯦ ꯄꯨꯔꯥ ꯁꯨꯇꯤ ꯂꯧꯈ꯭ꯔꯕꯅꯦ
ꯃꯤ ꯁꯃꯔ ꯕ꯭ꯔꯦꯛ ꯐꯪꯕꯩ ꯅꯪꯖꯨ ꯐꯪꯉꯤꯅꯦꯕ
ꯍꯣꯏꯅꯦ ꯐꯪꯗ꯭ꯔꯗꯤ ꯀꯩꯅꯣ
ꯑ ꯁꯦ ꯇꯝꯄꯥꯛꯛꯇꯗꯤ ꯅꯊꯟꯇ ꯂꯩꯕ꯭ꯔꯥ ꯅꯠꯇ꯭ꯔꯒ
ꯅꯠꯇꯦ ꯏꯊꯟꯗ ꯅꯠꯇꯦ ꯑꯈꯣꯏ ꯏꯅꯥꯎ ꯏꯅꯥꯎꯄꯤꯁꯤꯡꯒ ꯑꯗꯨꯝ ꯂꯩꯕꯅꯦ
ꯂꯩꯃꯤꯟꯅꯕ ꯅꯪꯅ ꯒꯥꯔꯖꯤꯌꯟ ꯑꯣꯏꯅ
ꯑꯣ ꯅꯪꯅ ꯑꯗꯨꯝ ꯍꯥꯏꯅꯤꯡꯕꯗ ꯍꯥꯏꯔꯣ ꯆꯨꯝꯃꯝꯕꯁꯨ ꯌꯥꯏ ꯂꯥꯜꯂꯝꯕꯁꯨ ꯌꯥꯏ
ꯑꯗꯨꯅꯤ ꯑꯗꯨꯒꯤ ꯑꯩꯅ ꯇ꯭ꯔꯥꯏ ꯇꯧꯔꯤꯗꯣ ꯀꯪꯗ꯭ꯔꯣ ꯑꯩ ꯉꯁꯤ ꯊꯦꯡꯉꯦ ꯑꯗꯨꯝ ꯋꯦꯗꯔꯁꯦ ꯈꯔ ꯑꯗꯨꯝ ꯍꯧꯒꯠꯄꯗꯤ ꯀꯨꯏꯔꯦꯕꯀꯣ ꯃꯤꯠ ꯄꯥꯡꯊꯣꯛꯄꯗꯤ ꯑꯗꯣ ꯑꯗꯨꯝ ꯐꯃꯨꯡ ꯗ ꯂꯩꯔꯒ ꯐꯣꯟ ꯃꯦꯠꯂꯒ ꯂꯩ ꯂꯩꯕꯅꯦ
ꯎꯝ ꯑꯗꯨꯁꯨ ꯅꯨꯡꯉꯥꯏꯕ ꯃꯈꯜ ꯑꯃꯅꯤꯍꯦ ꯑꯁꯦꯡꯕ ꯍꯦꯛ ꯍꯧꯒꯠ ꯍꯦꯛ ꯃꯤꯀꯞ ꯊꯣꯔꯛꯄꯗ ꯍꯧꯒꯠꯄꯗꯣ ꯑꯩꯁꯨ ꯌꯥꯝ ꯇꯜꯂꯦ ꯐꯣꯟ ꯉꯥꯍꯥꯛ ꯌꯦꯡꯉꯒ
ꯍꯣꯏ
ꯑꯗꯨꯅ
ꯑꯗ ꯍꯦꯛ ꯍꯧꯒꯠꯄꯒ ꯐꯣꯟ ꯊꯤꯖꯤꯕꯨ ꯀꯥꯏꯗꯒꯤ ꯀꯥꯏꯗ ꯂꯩꯔꯝꯃꯒꯦ ꯇꯧꯔꯒ
ꯍꯨꯖꯤꯛꯀꯤ ꯃꯇꯝꯗꯤ ꯑꯗꯨꯅꯤꯗꯅ
ꯍꯣꯏ ꯍꯣꯏ
ꯑꯌꯨꯛ ꯍꯦꯛ ꯍꯧꯒꯠꯄꯗꯒꯤ ꯐꯣꯟ ꯑ ꯍꯦꯛ ꯍꯧꯒꯠꯄꯗ ꯐꯣꯟ ꯊꯤꯌꯦ ꯇꯨꯃꯝꯗꯥꯏꯗ ꯐꯣꯟ ꯊꯤꯌꯦ ꯍꯥꯏꯕꯗꯣ ꯆꯨꯝꯕꯨ ꯆꯨꯝꯕꯖꯥꯠꯅꯤꯍꯦ
ꯑꯆꯨꯝꯕꯅꯦ
ꯑꯪ
ꯃꯤ ꯂꯣꯢꯅꯃꯛ ꯇꯧꯋꯤꯗꯨꯗꯤ ꯐꯣꯟ ꯄꯥꯢꯕ ꯃꯤ ꯈꯨꯗꯤꯡ ꯑꯩ ꯈꯛꯇꯪ ꯅꯪ ꯈꯛꯇꯪ ꯅꯠꯇ꯭ꯔꯦ ꯍꯥꯢꯕ ꯑꯗꯨꯗꯤ
ꯍꯜꯂꯣ ꯅꯪꯒꯤ ꯃꯃꯥ ꯏꯟꯅꯗꯣꯢꯔꯣ ꯌꯨꯝꯗ ꯂꯩꯍꯧꯗꯣꯢꯔꯣ ꯉꯁꯤꯗꯤ
ꯎꯝ ꯅꯠꯇꯦ ꯌꯨꯝꯁꯦ ꯈꯪꯅꯕ ꯂꯥꯛꯄꯅꯦ ꯑꯗꯨꯒꯤ ꯌꯨꯝ ꯁꯪꯕ ꯇꯥꯕ ꯍꯣꯢ ꯏꯃꯥ ꯑꯁꯦꯡꯕꯅꯦ ꯏꯃꯥꯁꯨ ꯄꯨꯡ ꯑꯃ ꯑꯅꯤ ꯇꯥꯔꯅꯤ ꯑꯍꯣꯢ ꯏꯃꯥ ꯏꯃꯥ ꯁꯥꯔꯤꯅꯦ ꯑꯗꯨꯒ ꯏꯃꯥꯅ ꯏꯆꯥꯅꯨꯄꯤ ꯁꯥꯔꯤꯕ
ꯅꯣꯢ ꯌꯨꯝꯗꯣ ꯃꯥꯡꯉꯣꯢ ꯅꯪ ꯑꯥ
ꯃꯥꯁꯨ ꯉꯟꯅ ꯍꯜꯂꯛꯀꯅꯤ ꯄꯨꯡ ꯑꯃ ꯑꯅꯤ ꯑꯗꯥꯢꯗ ꯍꯜꯂꯛꯀꯅꯤ ꯊꯕꯛ ꯍꯥꯢꯕꯨ ꯊꯕꯛ ꯅꯠꯇꯦꯗ ꯁꯨꯝ ꯆꯠꯊꯣꯛꯄ ꯍꯥꯢꯕꯗꯨꯅꯤꯗ
ꯎꯝ ꯌꯥꯝ ꯌꯥꯝ ꯂꯨꯕ ꯅꯠꯇꯦꯕꯀꯣ
ꯑꯥ ꯑꯗꯨꯅꯦ ꯌꯥꯝ ꯂꯨꯕ ꯊꯕꯛ ꯅꯠꯇꯦ
ꯋꯥꯟꯗ ꯍꯜꯂꯛꯀꯗꯕꯖꯤꯗꯤ ꯌꯥꯝ ꯂꯥꯢꯕ ꯌꯥꯝ ꯂꯨꯕꯗꯤ ꯑꯣꯢꯔꯝꯃꯣꯢꯗ
ꯎꯝ ꯃꯥꯅꯦ
ꯑꯁ ꯑꯩꯈꯣꯢ ꯂꯝꯕꯤꯁꯦ ꯍꯟꯗꯛ ꯀꯩꯅꯣ ꯀꯣꯢꯂꯥꯁ ꯍꯥꯞꯀꯅꯤ ꯍꯥꯢꯕꯒꯤ ꯑꯅꯧꯕ ꯁꯥꯕꯩꯀꯣ
ꯑꯣ
ꯍꯧꯖꯤꯛꯇꯤꯁꯨ ꯑꯣꯛꯇꯣ ꯑꯃ ꯗ꯭ꯔꯤꯐ ꯇꯧꯔꯒ ꯂꯩꯔꯝꯃꯦꯅꯦ
ꯑꯣ ꯕꯦꯔꯥꯅꯦ ꯍꯦ ꯑꯁ ꯑꯩꯈꯣꯢ ꯂꯝꯕꯤꯁꯨ ꯁꯦꯝꯕꯤꯔꯗꯤ ꯐꯥꯒꯗꯕꯅꯦ ꯑꯩꯈꯣꯢꯒꯤꯅꯅꯦ ꯑꯣ ꯈꯨꯟ ꯃꯅꯨꯡꯗꯔꯣ ꯀꯥꯢꯗꯅꯣ
ꯁꯦ ꯇꯝꯄꯥꯛꯇ
ꯑꯣ ꯅꯣꯢꯒꯤꯜ
ꯑꯩꯈꯣꯢꯁꯦ ꯑꯥ ꯇꯝꯄꯥꯛ ꯑꯣꯢꯔꯁꯨ ꯈꯔ ꯆꯤꯡ ꯃꯊꯛꯇ ꯑꯣꯢꯕꯅꯦꯕ
ꯑꯣ ꯑꯣꯢꯅꯦ ꯑꯁ ꯑꯩꯈꯣꯢꯒꯤ ꯐꯔꯦꯅꯦ ꯀꯣꯢꯂꯥꯁ ꯊꯥꯔꯗꯤ ꯂꯝꯕꯤꯁꯨ ꯆꯠꯄ ꯅꯨꯡꯉꯥꯢꯔꯦ ꯑꯩꯈꯣꯢꯒꯤꯁꯨ ꯑꯩꯈꯣꯢ ꯂꯩꯀꯥꯢꯒꯤꯁꯨ ꯑꯩꯈꯣꯢ ꯂꯩꯀꯥꯢ ꯍꯥꯢꯕꯗꯤ ꯑꯩꯈꯣꯢ ꯈꯨꯟꯒꯤꯁꯨ ꯀꯣꯢꯂꯥꯁꯁꯤ ꯊꯥꯕꯤꯔꯗꯤ ꯐꯒꯗꯧꯕꯅꯦ ꯍꯥꯢꯕꯅꯦ ꯑꯩꯈꯣꯢꯗꯨꯁꯨ ꯊꯥꯔꯛ
ꯑꯥꯎ
ꯑꯗꯨ ꯑꯣ ꯂꯩꯈꯣꯝꯅ ꯆꯠꯄ ꯌꯥꯗ꯭ꯔꯦ ꯅꯣꯡ ꯃꯇꯝꯅꯤꯅꯀꯣ ꯑꯁ ꯆꯠꯊꯣꯛ ꯆꯠꯁꯤꯟ ꯇꯧꯕꯁꯦ ꯌꯥꯝ ꯕꯦꯔꯥ ꯀꯥꯢ ꯌꯨꯝꯗ ꯂꯩꯕꯁꯤ ꯁꯤꯅ ꯆꯨꯝꯕꯖꯥꯠꯅꯤ
ꯂꯩꯈꯣꯝꯗꯣ ꯌꯦꯂꯣ ꯌꯦꯂꯣ ꯑꯣꯢꯕ ꯃꯥꯜꯂꯦ
ꯑꯦꯁ ꯈꯪꯕꯒꯤ ꯂꯣꯔ ꯕ꯭ꯂꯦꯛ ꯔꯣ ꯀꯔꯤꯅꯣ ꯈꯪꯗꯦ ꯑꯩ ꯑꯗꯨꯃꯆꯨꯗꯤ ꯈꯪꯖꯗꯦꯍꯦ
ꯍꯥꯢꯕꯗꯤ ꯑꯇꯣꯞꯄ ꯕ꯭ꯂꯦꯛꯀꯨꯝꯕꯗꯤ ꯅꯥꯟꯗꯕꯅꯦꯕ ꯌꯥꯝ ꯅꯥꯜꯂꯤ ꯌꯥꯗ꯭ꯔꯦ ꯑꯗꯨꯗ ꯌꯦꯜꯂꯣꯗꯤ ꯈꯔ ꯄꯦꯠꯄ ꯍꯦꯟꯕꯅꯦꯕ
ꯑꯣ ꯑꯩꯈꯣꯢꯒꯤꯗꯣ ꯌꯥꯝꯅ ꯍꯣꯢꯅꯦ ꯑꯩꯈꯣꯢꯒꯤꯗꯣ ꯌꯥꯝꯅ ꯌꯦꯂꯣꯗꯤ ꯅꯠꯇꯦꯍꯦ ꯈꯔ ꯕ꯭ꯔꯥꯎꯟ ꯆꯪꯕꯅꯤꯍꯦ ꯄꯨꯔꯥ
ꯑꯥꯎ
ꯕꯨꯁꯨ ꯅꯠꯇꯕ ꯈꯪꯗꯦ ꯀꯔꯤ ꯃꯆꯨ ꯍꯥꯏꯗꯣꯏꯅꯣ
ꯍꯧꯖꯤꯛꯀꯤ ꯌꯦꯂꯣ ꯀꯂ꯭ꯔꯗꯨꯗꯤ ꯌꯥꯝ ꯅꯥꯟꯕꯅꯦꯕ ꯆꯣꯠꯄꯁꯦ ꯆꯣꯠꯄꯁꯨ ꯌꯥꯝ ꯂꯥꯏꯌꯦꯕ ꯑꯗꯨꯒ ꯅꯨꯡꯁꯥ ꯁꯥꯔꯀꯥꯟꯗ ꯀꯪꯕꯁꯨ ꯌꯥꯝ ꯂꯥꯏꯕ ꯇꯧꯕꯅꯦꯕ ꯑꯗꯨꯒꯤ ꯑꯁ
ꯑꯣ
ꯑꯩ ꯒꯥꯔꯤꯁꯨ ꯉꯔꯥꯡ ꯀꯥꯈꯠꯄ ꯉꯝꯗꯕꯒꯤ ꯑꯥ ꯃꯤꯒꯤ ꯌꯨꯝꯗ ꯊꯅꯝꯃꯦ ꯑꯩꯄꯥꯏ ꯂꯩꯇꯦ ꯈꯣꯡꯅ ꯑꯣꯏꯅ ꯂꯥꯛꯑꯦ ꯃꯇꯦꯛ ꯑꯃ ꯏꯁ ꯑꯩꯒꯤ ꯔꯥꯏꯠ ꯂꯩꯕꯒꯤ ꯇꯥꯏꯞꯇ
ꯑꯗꯣ ꯍꯥꯏ ꯌꯥꯗ꯭ꯔꯣ ꯅꯣꯏ ꯈꯨꯟꯒꯤ ꯀꯔꯤ ꯍꯥꯏꯁꯤꯔ ꯅꯣꯏ ꯂꯩꯀꯥꯏꯒꯤ ꯍꯧꯅꯔꯒ ꯈꯟꯕꯤꯔꯣ ꯍꯥꯏꯅ
ꯃꯣꯏꯁꯦ ꯊꯨꯅ ꯂꯣꯏꯁꯤꯟꯅꯤꯡꯉꯤꯅꯦ ꯅꯣꯡ ꯆꯨꯕꯁꯤꯗ ꯎꯄꯥꯏ ꯂꯩꯇꯕꯩꯅꯤꯅꯦ ꯅꯣꯡ ꯆꯨꯔꯗꯤ ꯊꯕꯛ ꯇꯧꯕ ꯌꯥꯗꯦ
ꯍꯣꯏꯅꯦ ꯑꯗꯨꯕꯨꯗꯤ ꯆꯨꯝꯃꯦ ꯑꯗꯨ ꯅꯪꯁꯨ ꯈꯔ ꯍꯥꯏꯌꯣ ꯍꯥꯏ ꯅꯪꯒꯤ ꯒꯥꯔꯤ ꯀꯥꯈꯠꯄ ꯌꯥꯗꯦ ꯈꯣꯠꯇꯦ ꯍꯥꯏꯕꯒꯤ ꯁꯨꯝ ꯅꯨꯡꯁꯤꯕꯩ ꯍꯥꯏꯕꯤꯕꯅꯦ ꯀꯔꯤꯅꯣ ꯅꯪꯁꯨ ꯒ꯭ꯌꯥꯟ ꯇꯥꯕꯤꯗꯦ ꯃꯥꯒꯤ ꯐꯅꯕ ꯍꯥꯏꯕꯤꯔꯒ ꯑꯩꯉꯣꯟꯗ ꯑꯃꯨꯛ ꯇꯥꯏꯅꯔꯤ
ꯒ꯭ꯌꯥꯟ ꯇꯥꯏꯌꯦ ꯅꯪꯅ ꯍꯥꯏꯕꯗꯤ ꯒ꯭ꯌꯥꯟ ꯇꯥꯏꯌꯦꯕ ꯑꯗꯨꯗ ꯑꯩꯅ ꯍꯥꯏꯒꯗꯕꯗꯣ ꯌꯥꯝ
ꯐꯔꯦ ꯍꯣꯏꯅꯦ ꯑꯩꯁꯨ ꯇꯥꯖꯔꯦ ꯇꯥꯖꯔꯦ ꯅꯪꯅ ꯍꯥꯏꯔꯤꯗꯣ
ꯃꯤ ꯌꯥꯝ ꯁꯥꯎꯒꯟꯕ ꯃꯥꯜꯂꯦꯀꯣ ꯈꯔ ꯐꯤꯡꯒꯟꯕ ꯃꯥꯜꯂꯦ
ꯑꯁ ꯁꯨꯝ ꯅꯣꯛꯊꯣꯛ ꯅꯣꯛꯊꯣꯛ ꯅꯣꯛꯁꯤꯟ ꯇꯧꯁꯦ ꯍꯥꯏꯕꯅꯤꯗ
ꯑꯣ ꯑꯗꯨꯝ ꯍꯥꯏꯕꯅꯦꯗ ꯐꯥꯒꯤ ꯇꯧꯕꯅꯦꯗ
ꯎꯝ ꯑ ꯐꯒꯤ ꯇꯧꯕ ꯑꯦ ꯅꯣꯛꯄꯗꯤ ꯍꯤꯗꯥꯛꯅꯦ ꯍꯥꯏꯗ꯭ꯔꯗꯤ ꯅꯣꯛꯄꯁꯤꯗꯤ ꯐꯩ ꯍꯥꯏꯗꯨꯗꯤ ꯍꯤꯗꯥꯥꯛꯅꯦ ꯍꯤꯗꯥꯥꯛ
ꯎꯝ ꯆꯨꯝꯃꯦ ꯆꯨꯝꯃꯦ
ꯍꯥꯏꯅꯩ ꯆꯨꯝꯂꯝꯅꯤꯕ ꯑꯩꯅꯁꯨ ꯈꯜꯂꯦ
ꯄꯨꯡ ꯀꯌꯥꯗ ꯆꯠꯊꯣꯛꯇꯣꯏꯅꯣ ꯅꯪ
ꯎꯝ ꯇꯔꯃꯥꯊꯣꯏ ꯇꯔꯃꯥꯊꯣꯏ ꯅꯪꯅꯕ ꯆꯠꯇꯣꯏꯅꯦ
ꯊꯕꯛꯇꯤ ꯊꯦꯡꯉꯦꯅꯥ
ꯊꯦꯡꯉꯦ ꯑꯗꯨꯒ ꯑꯩꯗꯣ
ꯑꯗꯨ ꯇꯩ ꯑꯗꯨ ꯑꯗꯨꯒꯤ ꯃꯇꯝ ꯗꯤ ꯌꯥꯢ ꯑꯣꯍꯣ ꯐꯩ ꯐꯩ
ꯌꯥꯏꯌꯦ ꯆꯠꯄꯗꯤ ꯍꯜꯂꯛꯄꯗ ꯑꯃꯨꯛ ꯊꯦꯡꯉꯤꯅꯤꯅꯦ
ꯑꯣ ꯑꯗꯨꯗꯤ ꯈꯔ ꯉꯟꯅ ꯆꯠꯂꯨꯗꯅ
ꯌꯥꯗꯦ ꯁꯤꯐ ꯑꯅꯤ ꯂꯩꯕꯩ ꯑꯩꯅ ꯆꯠꯄ ꯊꯣꯛꯄ ꯃꯇꯝꯗꯣ ꯌꯥꯗꯦꯅ
ꯑꯣ ꯍꯣ
ꯍꯟꯗꯛ ꯑꯅꯧꯕ ꯂꯥꯛꯄꯒꯤꯀꯣ ꯊꯕꯛ ꯑꯣꯈꯣꯏ ꯊꯕꯛꯇꯣ ꯑꯩꯅ ꯏꯚꯤꯅꯤꯡ ꯇꯥꯗ꯭ꯔꯗꯤ ꯌꯥꯗ꯭ꯔꯕ ꯑꯗꯨꯏꯅꯦ
ꯊꯕꯛ ꯆꯤꯟꯕ꯭ꯔꯣ ꯑꯗꯨꯝ
ꯀꯝꯄꯤ ꯀꯝꯄꯤꯇꯔꯒꯨꯝꯕ ꯄꯥꯏꯕꯗꯣ ꯌꯥꯝ ꯍꯩꯇꯦꯕ ꯑꯗꯨꯒꯤ ꯑꯩ ꯏꯚꯤꯅꯤꯡ ꯇꯥꯗꯔꯗꯤ ꯃꯥ ꯀ꯭ꯂꯣꯖꯤꯡꯒꯨꯝꯕ ꯇꯧꯕꯗꯣ ꯍꯩꯔꯣꯏꯗꯕ ꯑꯗꯨꯒꯤ ꯏꯚꯅꯤꯡ ꯑꯣꯏꯅ
ꯑꯣꯍꯣ ꯐꯩ ꯐꯩ ꯁꯥ ꯏꯁꯥꯒꯤ ꯊꯕꯛꯇꯤ ꯐꯖꯅ ꯇꯧꯒꯗꯕꯅꯤ ꯐꯖꯅ ꯇꯧꯋꯣ
ꯅꯪꯁꯨ ꯌꯨꯝ ꯁꯪꯕꯗꯨꯗ ꯅꯁꯪꯒꯗꯕꯅꯤ
ꯍꯣꯏꯅꯦ ꯑꯗꯨꯅꯤꯅꯦ ꯏꯁꯥ ꯏꯁꯥꯒꯤ ꯊꯕꯛꯇꯤ ꯈꯪꯅ ꯐꯖꯅ ꯇꯧꯒꯗꯕ
ꯁꯥꯡꯒꯗꯕꯅꯤ ꯌꯨꯝꯗꯣ ꯃꯥꯡꯒꯗꯤ ꯀꯥꯏꯗꯒꯤ
ꯑꯗꯨꯅꯦ ꯀꯥꯏꯗꯒꯤ ꯑꯩꯉꯣꯟꯗ ꯇꯥꯏꯅꯔꯅꯤ ꯑꯗꯨꯗꯤ
ꯍꯣꯏ
ꯑ ꯑꯗꯨꯅꯤ ꯐꯖꯅ ꯌꯦꯡꯁꯤꯟꯕ ꯇꯥꯕꯅꯦ ꯑꯩꯁꯨ ꯅꯪꯁꯨ ꯐꯖꯅ ꯆꯛꯀꯗꯕ ꯅꯠꯇ꯭ꯔꯣ
ꯑꯥ ꯃꯥꯡꯉꯗꯤ ꯐꯔꯛ ꯇꯥꯅꯦꯕ ꯅꯪꯉꯣꯟꯗ ꯇꯥꯏꯅꯔꯅꯤꯕ
ꯑꯗꯨꯅꯦ ꯑꯩ ꯗꯥꯏ ꯄꯨꯕ ꯉꯝꯗꯦꯍꯦ ꯑꯗꯨꯗꯤ
ꯑꯗꯨꯗꯤ ꯑꯗꯨꯅꯤ ꯗꯨꯛ ꯂꯨꯔꯒ ꯌꯨꯝꯗꯅ ꯈ꯭ꯋꯥꯏꯗꯒꯤ ꯂꯨꯕꯅꯦꯕ
ꯑ ꯃꯥꯅꯦ ꯅꯪꯉꯣꯟ ꯅꯪꯒꯤ ꯊꯕꯛ ꯅꯪꯒꯤ ꯊꯕꯛꯇꯒꯤ ꯑꯩꯒꯤꯅ ꯂꯨꯔꯤꯅꯦꯕ ꯅꯠꯇ꯭ꯔꯣ
ꯎꯝ
ꯑꯗꯨ ꯃꯥꯡꯉꯗꯤ ꯂꯣꯏꯔꯦ
ꯎꯝ ꯋꯥ ꯂꯣꯏꯔꯦ